ꯍꯜꯂꯣ ꯎꯝ ꯅꯨꯉꯥꯏꯔꯤꯕꯣ ꯇꯥꯏꯌꯦ ꯎꯝ ꯇꯥꯗ꯭ꯔꯣ ꯎꯝ ꯎꯝ ꯆꯥꯔꯕꯣ
ꯆꯥꯈ꯭ꯔꯦ ꯅꯣꯏꯗꯤ ꯆꯥꯔꯕꯣ
ꯍꯣꯏ ꯆꯥꯔꯦ ꯀꯩ ꯏꯟꯖꯥꯡ ꯆꯥꯒꯦ
ꯁꯦꯟ ꯆꯥꯔꯦ ꯉꯁꯤꯗꯤ
ꯃꯣꯏꯁꯦ ꯑ ꯃꯅꯨꯡꯁꯥꯒ ꯁꯩ ꯀꯩꯅꯣ ꯌꯥꯝ ꯊꯔꯣꯏꯁꯨ ꯆꯥꯏꯌꯦ ꯀꯩ ꯀꯩꯅꯣ ꯌꯥꯝ ꯆꯥꯈ꯭ꯔꯦ ꯅꯣꯏꯗꯤ
ꯏꯟꯁꯥꯡꯗꯤ ꯑꯍꯥꯎ ꯑꯍꯥꯎꯕ ꯌꯥꯝ ꯇꯥꯕ ꯃꯥꯜꯂꯦꯅꯦ
ꯍꯣꯏ ꯅꯣꯏꯗꯤ ꯀꯩ ꯀꯩ ꯀꯔꯤ ꯏꯟꯁꯥꯡ ꯆꯥꯕ꯭ꯔꯣ ꯍꯜꯂꯣ
ꯑꯩꯇꯣꯏꯁꯨ ꯊꯕꯥꯏ ꯆꯥꯏ ꯉꯁꯤ
ꯇꯥꯕ꯭ꯔꯣ
ꯊꯔꯣꯏ ꯊꯔꯣꯏ ꯆꯥꯏ ꯈꯣꯏꯁꯨ
ꯑꯣ ꯑꯣ
ꯅꯦꯠꯋꯥꯛꯇꯨ ꯈꯔ ꯇꯥꯞꯄ ꯃꯥꯅꯤꯅꯦ
ꯍꯣꯏ ꯅꯪꯒꯤ ꯃꯈꯣꯟꯗꯣ ꯇꯥꯕ ꯅꯨꯡꯉꯥꯏꯇꯦ ꯑꯗꯨꯒꯤ
ꯍꯣꯏ ꯍꯣꯏ ꯍꯧꯖꯤꯛꯅ ꯈꯔ ꯅꯨꯡꯉꯥꯏ ꯃꯥꯅꯦ ꯉꯁꯥꯏꯗꯣ ꯈꯔ ꯇꯞꯄ ꯃꯥꯜꯅꯦꯕꯀꯣ
ꯍꯣꯏ ꯉꯁꯥꯏꯗꯣ ꯈꯔ ꯇꯞꯄ ꯃꯥꯅꯦ ꯍꯧꯖꯤꯛꯇꯤ ꯀꯩꯗꯧꯔꯤꯅꯣ
ꯑꯗꯨꯗꯤ ꯑꯗꯨꯝ ꯆꯥꯛ ꯆꯥ ꯊꯣꯛꯔꯒ ꯌꯨꯝꯒꯤ ꯃꯊꯛꯇ ꯑꯗꯨꯝ ꯐꯝꯔ ꯂꯩꯗ
ꯑꯣ
ꯅꯣꯏꯗꯤ ꯀꯩ ꯇꯧꯔꯒ ꯂꯩꯕꯅꯣ
ꯑꯩꯈꯣꯏꯁꯨ ꯆꯥꯛ ꯆꯥꯕ ꯂꯣꯏꯔꯒ ꯑꯗꯨꯝ ꯐꯃ ꯂꯩꯗ ꯉꯁꯤꯗꯤ ꯆꯠꯊꯣꯛꯄ꯭ꯔꯥ ꯀꯃꯥꯏꯅ ꯇꯧꯕ꯭ꯔꯣ ꯍꯣꯏ
ꯉꯁꯤꯗꯤ ꯍꯣꯏ ꯕꯖꯥꯔ ꯆꯠꯂꯦ ꯑꯩ ꯅꯨꯡꯊꯤꯟꯗꯥ ꯑꯗꯨꯒ ꯏꯚꯤꯅꯤꯡꯅ ꯑꯗꯨꯝ ꯋꯥꯛꯀꯤꯡꯒꯨꯝꯕ ꯆꯠꯂꯦ
ꯇꯝꯄꯥꯛꯇ ꯅꯠꯇ꯭ꯔꯣ
ꯅꯣꯏꯗꯤ ꯉꯁꯤ ꯀꯩ ꯍꯣꯏ ꯍꯣꯏ ꯅꯣꯏꯗꯤ ꯉꯁꯤ ꯀꯩꯀꯩ ꯇꯧꯔꯤꯒꯦ
ꯑꯩꯗꯤ ꯀꯣꯂꯦꯖ ꯆꯠꯂꯦ ꯉꯁꯤ ꯍꯂꯣ ꯍꯂꯣ ꯇꯥꯕ꯭ꯔꯣ
ꯍꯣꯏ ꯍꯣꯏ ꯇꯥꯏꯌꯦ ꯅꯣꯏꯗꯤ ꯔꯦꯟ
ꯍꯜꯂꯣ
ꯍꯜꯂꯣ
ꯅꯗꯣ ꯅꯨꯡꯉꯥꯏꯇꯕ ꯃꯥꯜꯂꯦꯀꯣ ꯅꯪꯗꯣ
ꯑ ꯍꯣꯏ ꯅꯦꯋꯥ ꯗꯣ ꯈꯔ ꯀꯩꯅꯣ ꯇꯧ ꯅꯦꯋꯥ ꯗꯣ ꯈꯔ ꯅꯨꯡꯉꯥꯏꯗꯣꯏ ꯃꯥꯜꯂꯦꯅꯦ ꯇꯥꯕ꯭ꯔꯣ
ꯎꯝ ꯇꯥꯔꯦ ꯇꯥꯔꯦ ꯀꯩ ꯍꯥꯏꯕ ꯅꯪ ꯍꯥꯏꯕꯗꯣ
ꯑꯗꯨ ꯔꯦꯟꯗ ꯂꯩꯕ꯭ꯔꯥ ꯍꯣꯁꯇꯦꯜꯒꯨꯝꯕꯗ ꯂꯩꯕ꯭ꯔꯥ
ꯑꯣ ꯅꯠꯇꯦ ꯏꯃꯥꯇꯣꯟ ꯈꯣꯏꯗ ꯂꯩꯕꯅꯦ ꯎꯝ
ꯑꯣ ꯑꯣ ꯑꯣ ꯂꯩꯔꯝꯅꯤ
ꯍ ꯑꯁꯤꯁ ꯅꯨꯡꯉꯥꯏꯌꯦ ꯁꯤꯗ ꯌꯨꯝ ꯄꯥꯟꯕꯤꯕꯒꯤꯀꯣ ꯏꯃꯥꯇꯣꯟꯗ ꯗꯨꯒꯤ
ꯎ ꯑꯣ ꯑꯣ ꯑꯣ ꯑꯗꯨꯗꯤ ꯆꯠꯇꯔꯦꯍꯦꯀꯣ ꯑꯗꯨꯝ ꯂꯩꯔꯒ ꯂꯩꯔꯤꯛ ꯇꯝꯒꯨꯗꯕꯗꯣ ꯎꯝ
ꯑ ꯆ ꯆꯔꯦ
ꯅꯪꯅꯦ ꯒ꯭ꯔꯦꯖꯨꯑꯦꯁꯟꯗ ꯀꯩꯅꯣ ꯀꯔꯤ ꯑꯣꯏꯅ ꯇꯝꯃ ꯂꯩꯕ꯭ꯔꯣ
ꯖꯣꯒꯐꯤ ꯂꯧꯋꯦ ꯑꯩ ꯅꯪꯗꯤ ꯀꯩ ꯀꯩ ꯍꯣꯠꯅꯔꯤꯒꯦ
ꯑꯩꯗꯤ ꯒ꯭ꯔꯦꯖꯨꯌꯦꯁꯟꯅꯤ ꯑꯩꯁꯨ
ꯎꯝ
꯭ꯒꯔꯦꯖꯨ꯭ꯌꯦꯁꯟ ꯈꯛꯇꯪ ꯉꯥꯏꯔꯤꯌꯦ
ꯀꯔꯤ ꯁꯕꯖꯦꯛ ꯂꯧꯒꯦ
ꯅꯣꯏ ꯑꯃꯨꯛꯛ ꯂꯔꯤꯛ ꯄ ꯂꯔꯤꯛꯒꯨꯝꯕꯁꯨ ꯑꯗꯨꯝ ꯄꯥꯕ꯭ꯔꯥ ꯀꯃꯥꯏꯅ ꯇꯧꯕ꯭ꯔꯥ
ꯄꯥꯗꯦꯗ ꯔꯦꯒꯨꯂꯔ ꯆꯠꯇꯦ ꯑꯩꯗꯤ
ꯁꯤꯗꯤ ꯆꯥꯇꯦꯗ ꯍꯣꯏ
ꯎꯝ
ꯍꯌꯦꯡꯁꯨ ꯑꯃꯨꯛ ꯆꯠꯀꯗꯕ꯭ꯔꯥ ꯀꯅꯣ
ꯂꯣꯏꯔꯦ ꯑꯦꯠꯃꯤꯁꯟ ꯍꯧꯕ ꯀꯥꯟꯗ ꯑꯃꯨꯛ ꯀꯥꯕ ꯍꯧꯔꯅꯤ ꯍ ꯉꯁꯤꯗꯣ ꯄ꯭ꯔꯦꯛꯇꯤꯀꯦꯜ ꯇꯧꯕꯀꯣ ꯉꯔꯥꯡꯅ ꯉꯁꯤꯗ ꯍꯝ
ꯑꯣ ꯑꯣ ꯑꯣ
ꯂꯣꯏꯔꯦ ꯑꯦꯛꯖꯥꯝ ꯂꯣꯏꯔꯦ ꯅꯦꯛꯁ ꯁꯦꯃꯤꯁꯇꯔꯗ ꯑꯃꯨꯛ ꯀꯥꯕ ꯍꯧꯔꯅꯤ ꯌꯥ
ꯄ꯭ꯔꯦꯇꯤꯀꯦꯜ ꯂꯣꯏꯔꯤꯗꯣ
ꯍꯣꯏ ꯅꯅꯪꯗꯤ ꯀꯩ ꯁꯕꯖꯦꯛ ꯅꯣ
ꯇꯤꯛꯀꯔꯗꯤ ꯂꯣꯏꯗꯤ ꯂꯣꯏꯔꯕ ꯑꯗꯣ
ꯍꯣꯏ ꯅꯪ ꯀꯩ ꯑꯣꯅꯔꯁꯅꯣ
ꯑꯩꯗꯤ ꯑꯦꯂꯦꯛꯇ꯭ꯔꯣꯅꯤꯛꯅꯤ
ꯑꯣ ꯑꯩꯩ
ꯅꯪꯅ ꯀꯔꯤ ꯀꯔꯤ ꯀꯔꯤ ꯁꯕꯖꯦꯛ ꯀꯔꯤ ꯁꯕꯖꯦꯛꯅꯣ ꯅꯣꯏꯅꯣ
ꯑꯩꯅ ꯖꯤꯑꯣꯒ꯭ꯔꯥꯐꯤ ꯂꯧꯏꯅꯦ
ꯑꯣ ꯑꯗꯨꯁꯨ ꯅꯨꯡꯉꯥꯏꯗꯧ ꯃꯥꯜꯂꯦꯗꯀꯣ
ꯅꯨꯡꯉꯥꯏꯅꯤ ꯅꯨꯡꯉꯥꯏꯕꯅꯤ ꯍꯣꯏ ꯑꯗꯨ ꯑꯣꯏꯔꯁꯨꯅꯦ ꯔꯦꯒꯨꯂꯔ ꯆꯠꯇꯕꯅꯤ ꯍꯥꯏꯗꯣ ꯈꯪꯗꯦ
ꯅꯣꯏ ꯀꯣꯔꯦꯁꯄꯣꯟꯗꯤꯡꯒꯨꯝꯕ ꯀꯣꯔꯦꯁꯄꯣꯟꯗꯤꯡ ꯑꯣꯏꯅ ꯇꯧꯕ꯭ꯔꯅ
ꯍꯣꯏ ꯃꯥꯅꯦ ꯑꯦꯛꯖꯥꯝ ꯈꯛꯇ ꯆꯂꯦ
ꯑꯗꯨꯗꯤ ꯍꯣꯏ ꯍꯣꯔꯦꯁꯄꯣꯟꯅꯤꯡꯕꯨꯗꯤ ꯀ꯭ꯂꯥꯁ ꯔꯤꯒꯨꯂꯔ ꯆꯠꯇꯗꯅꯦꯀꯣ ꯂꯥꯎ ꯀꯩꯅꯣꯗꯤ ꯇꯧꯗꯤ ꯇꯧꯅꯤꯅꯦ
ꯎꯝ ꯎꯝ ꯅꯣꯏꯒꯤꯁꯦ ꯅꯨ ꯂꯤꯠꯇ ꯇꯝꯕ꯭ꯔꯣ
ꯅꯠꯇꯦꯗ ꯑꯦꯝ ꯌꯨ ꯑꯦꯝ ꯌꯨꯗꯅꯤꯗ ꯅꯣꯏꯗꯨ ꯅꯣꯏꯒꯤ ꯅꯣꯏꯒꯤꯁꯨ ꯑꯣꯏꯔꯝꯅꯤꯅ
ꯑꯗꯨꯗꯤ ꯎꯝ ꯁꯦꯝ ꯑꯦꯝ ꯌꯨꯒꯤ ꯃꯈꯥꯗ ꯇꯝꯃꯦꯅ
ꯍꯣꯏ ꯍꯣꯏ ꯍꯣꯏ ꯑꯩꯈꯣꯏꯁꯨ ꯑꯦꯝ ꯌꯨꯒꯤ ꯃꯈꯥꯗꯨꯅꯤꯗ
ꯎꯝ
ꯑꯗꯨꯗꯣ ꯅꯣꯏ ꯔꯨꯝꯗꯗꯤ ꯏꯁꯤꯡꯒꯨꯝꯕꯗꯤ ꯅꯨꯡꯉꯥꯏꯕ꯭ꯔꯥ
ꯍꯣꯏ ꯏꯁꯤꯡꯁꯦ ꯅꯨꯡꯉꯥꯏꯌꯦ ꯍꯞꯇꯥꯗ ꯑꯅꯤꯔꯛ ꯂꯥꯛꯂꯝꯒꯅꯤ ꯄꯥꯏꯞꯀꯤꯗꯣ ꯀꯣ
ꯑꯣ ꯑꯣ ꯑꯣ ꯑꯗꯨꯗꯤ ꯅꯨꯡꯉꯥꯏ ꯑꯩꯈꯣꯏꯒꯤꯗꯤ ꯑꯩꯈꯣꯏ ꯑꯩꯈꯣꯏꯒꯤꯗꯤ ꯑꯗꯨꯃꯥꯏꯅ ꯇꯧꯗꯦ ꯁꯤꯡꯗꯣ ꯈꯔ ꯋꯥꯏꯅꯦ
ꯑꯣ ꯅꯣꯏ ꯅꯣꯏꯒꯤ ꯌꯨꯝ ꯗ ꯂꯩꯕ ꯅꯠꯇ꯭ꯔꯒ ꯔꯦꯟꯒꯨꯝꯕꯗ ꯂꯩꯕ
ꯑꯍꯣꯏ ꯍꯧꯖꯤꯛ ꯂꯩꯕꯗꯨ ꯔꯦꯟꯗꯅꯤ
ꯑꯣ ꯏꯁꯤꯡ ꯅꯨꯡꯉꯥꯏꯗ꯭ꯔꯣ
ꯏꯁꯤꯡꯗꯣ ꯈꯔ ꯅꯨꯡꯉꯥꯏꯇꯦ ꯍꯣꯏ ꯏꯁꯤꯡ ꯋꯥꯕꯅꯦꯍꯦ
ꯑꯣ ꯑꯗꯣ
ꯃꯥꯏꯒꯨꯝꯕꯗꯤ ꯔꯤꯒꯨꯂꯔ ꯑꯣꯏꯕ꯭ꯔꯥ
ꯍꯣꯏ ꯃꯩꯒꯨꯝꯃꯗꯤ ꯍꯣꯏ ꯂꯩꯔ ꯌꯥꯏꯀꯣ ꯂꯩꯗꯦꯜꯗꯣ
ꯑꯥ
ꯂꯥꯏ ꯕꯕꯤꯦꯜꯗ ꯑꯩꯈꯣꯏꯅ ꯑꯗꯨꯝ ꯊꯤꯔꯒ ꯑꯗꯨꯝ ꯍꯣꯏ ꯑꯗꯨꯝ ꯁꯤꯖꯤꯟꯅꯗꯤ ꯁꯤꯖꯤꯟꯅꯕ ꯌꯥꯕꯅꯦ
ꯑꯣ ꯎ
ꯅꯣꯏꯒꯤꯁꯨ ꯑꯗꯨꯃꯥꯏꯅ ꯇꯧꯕ꯭ꯔꯥ ꯅꯣꯏꯒꯤꯁꯨ ꯂꯥꯏ ꯗꯗꯤꯕ ꯀꯃꯥꯏꯅ ꯑꯗꯨꯝ ꯄꯤꯕ꯭ꯔꯥ
ꯑꯩꯗꯤ ꯑꯗꯨꯝ ꯐ꯭ꯔꯤꯗ ꯂꯩꯕꯅꯦ ꯃꯣꯏꯗ ꯍꯣꯏ ꯊꯤꯕꯕꯨꯗꯤ ꯊꯤꯑ ꯃꯣꯏꯅ ꯑꯗꯨꯝ ꯊꯦꯡꯉꯅꯤ
ꯗꯤꯕ ꯑꯗꯨꯅꯦ ꯄꯤ
ꯇꯥꯗ꯭ꯔꯣ ꯍꯜꯂꯣ
ꯑꯦ ꯀꯔꯤ ꯇꯧꯕ꯭ꯔꯍꯦ ꯅꯦꯠꯋꯥꯛꯁꯤꯕꯤꯀꯣ ꯅꯨꯡꯁꯤꯕ꯭ꯔꯗ
ꯍꯂꯣ
ꯇꯌꯦ ꯇꯕꯣ
ꯍꯣꯏ ꯊ ꯇꯥꯔꯦ ꯅꯪ ꯅꯦꯋꯥꯛꯁꯤ ꯌꯥꯝ ꯅꯨꯡꯉꯥꯏꯗꯕ ꯃꯥꯜꯂꯦꯗ
ꯍꯣꯏ ꯍꯣꯏ ꯑꯩ ꯑꯩ ꯁꯤꯒꯤ ꯑꯩ ꯈꯔ ꯄꯣꯊꯥꯗ꯭ꯔꯗꯤ ꯌꯥꯔꯣꯏ ꯑꯩ
ꯍꯣꯏ ꯍꯣꯏ ꯑꯁꯤ ꯀꯣꯗꯩ ꯃꯊꯟꯗ ꯑꯗꯨꯝ ꯃꯣꯠꯀꯅꯦꯕ ꯑꯗꯣ ꯀꯩꯅꯣ ꯅꯪ ꯋꯥꯏ ꯐꯥꯏꯒꯨꯝꯕ ꯁꯤꯖꯤꯟꯅꯕ꯭ꯔꯥ ꯑꯗꯨꯒꯤꯔꯥ
ꯍꯣꯏ ꯑꯩ ꯋꯥꯏꯐꯥꯏꯁꯨ ꯁꯤꯗꯩ ꯁꯤꯖꯤꯟꯅꯕꯅꯤ ꯍꯣꯏ
ꯑꯣ ꯑꯗꯨꯒꯤꯔ ꯅꯪꯉꯤꯅꯦ ꯑꯣ ꯑꯗꯨꯒꯤ ꯅꯨꯡꯉꯥꯏꯖꯦ
ꯅꯤꯀꯣ
ꯍꯣꯏ
ꯑꯗꯨꯗ ꯅꯍꯥꯟ
ꯑꯥ
ꯌꯥꯝ ꯅꯨꯡꯉꯥꯏꯕ ꯌꯥꯝꯌꯥꯝ ꯁꯤ ꯀꯩꯗꯣ
ꯑꯣ
ꯅꯍꯥꯟ ꯈꯥꯏꯗꯤꯀꯣ ꯌꯥꯝꯅꯦ ꯋꯥ ꯌꯥꯝ ꯐꯕꯅꯦ ꯑꯗꯨ ꯉꯁꯤ ꯀꯔꯤ ꯇꯧꯕꯔꯣ ꯉꯁꯤ ꯈꯛꯇꯅꯁꯨ ꯅꯠꯇꯦ ꯍꯧꯖꯤꯛ ꯈꯛꯇꯅꯦꯁꯤ ꯍꯣꯏ ꯑꯩꯗꯤ ꯌꯥꯝ ꯅꯨꯡꯉꯥꯏꯔꯝꯕꯅꯦ
ꯅꯪ ꯈꯔ ꯥꯞꯅ ꯆꯠꯊꯣꯛꯄꯤꯒꯤꯔꯣ
ꯍꯣꯏ ꯅ ꯑꯗꯨꯦꯗ ꯅꯍꯥꯟꯗꯒꯤ ꯑꯗꯨꯝ ꯑꯁꯤ ꯁꯤꯗ ꯑꯗꯨꯝ
ꯎꯝ ꯑꯣ ꯑꯣ ꯑꯝ ꯍꯂꯣ ꯍꯂꯣ ꯍꯂꯣ ꯁꯦ ꯐꯥꯏꯌꯔ ꯇꯔꯦ ꯎꯝ ꯎꯝ ꯇꯁꯨ ꯌꯥꯕꯅ ꯇ
ꯃꯔꯛ ꯃꯔꯛ ꯆꯠꯄ ꯑꯗꯨꯃꯥꯏꯅ ꯇꯧꯋꯤꯅꯦ ꯑꯩꯈꯣꯏꯒꯤꯗꯤ ꯅꯣꯏꯒꯤꯒꯨꯝꯅ ꯑꯗꯨꯝ ꯎꯝ ꯆꯠꯄꯗꯣ ꯉꯝꯗꯕꯩ ꯃꯥꯜꯅꯅꯦ ꯑꯩꯒꯤꯗꯣ ꯉꯁꯤ ꯍꯥꯏꯕꯁꯤꯗꯤ ꯅꯦꯠꯋꯥꯛꯁꯤꯗꯤ ꯍꯥꯏ ꯅꯦꯠꯋꯥꯛ ꯁꯤ ꯌꯥꯝ ꯌꯥꯝ ꯐꯖꯗ꯭ꯔꯦꯅꯦ ꯑꯗꯨꯒ ꯑꯗꯨꯝ ꯑꯗꯨꯝ ꯉꯥꯡꯉꯣ
ꯍ ꯑꯗꯨꯝ
ꯑꯗꯨꯝ ꯑ ꯑꯗꯨꯗꯤ ꯃꯇꯝ ꯇꯥꯕꯗ ꯑꯗꯨꯝ ꯂꯣꯏꯁꯤꯜꯂꯅꯤ ꯑꯗꯨꯝ ꯉꯥꯡꯉ
ꯑ ꯑ ꯍ
ꯑꯗꯨ ꯑꯣꯏꯔꯁꯨ ꯅꯦꯠꯋꯥꯛ ꯅꯨꯡꯉꯥꯏꯇ꯭ꯔꯁꯨ ꯀꯩꯁꯨ ꯀꯥꯏꯗꯦ ꯀꯔꯤꯁꯨ ꯀꯥꯏꯕ ꯂꯩꯇꯦ ꯅꯦꯠꯋꯥꯛꯄꯨꯗꯤ ꯑꯁꯃꯥꯏ ꯃꯔꯝ ꯔꯥꯗꯤꯞ ꯇꯧꯒꯗꯧꯕꯅꯤ ꯁꯤꯁꯨ ꯄꯨꯟꯁꯤ ꯍꯥꯏꯕꯒꯤ ꯄꯨꯟꯁꯤꯒꯤ ꯃꯈꯜ ꯃꯈꯟ ꯍꯥꯏꯕ ꯇꯥꯔꯦꯅꯦ ꯑꯗꯨꯒꯨꯝꯕꯅꯤꯅꯦ ꯅꯦꯠꯋꯥꯛꯁꯨꯣ ꯀ ꯇꯧꯕꯤꯒꯦ ꯁꯃꯥꯏꯅ ꯇꯧꯕ꯭ꯔꯁꯨ ꯈꯪꯗꯦꯅꯦ ꯉꯔꯥꯡꯗꯤ ꯌꯥꯝ ꯐꯖꯔꯝꯕꯅꯤ ꯑꯁꯤꯅ ꯑꯃꯨꯛ ꯀꯔꯤ ꯇꯧꯕ ꯈꯪꯗꯦ
ꯎꯝ
ꯅꯦꯠꯋꯥꯛꯅꯁꯨ ꯃꯔꯣꯟ ꯑꯃ ꯐꯣꯟꯅꯁꯨ ꯂꯥꯏ ꯂꯥꯛꯇꯕꯅ ꯂꯥꯏꯁꯨ ꯇꯕꯒ ꯐꯣꯟꯁꯨ ꯕꯦꯇ꯭ꯔꯤ ꯂꯩꯇꯕꯒ ꯀꯔꯤ ꯀꯔꯤ ꯇꯧꯗꯕ ꯈꯪꯗꯦꯗ ꯈꯔ ꯂꯩꯔꯒ ꯕ ꯅꯨꯡꯉꯥꯏꯇ꯭ꯔꯕ ꯑꯗꯨꯝ ꯇꯨꯝꯈ꯭ꯔꯅꯤ ꯉꯁꯤꯁꯦ ꯍꯌꯦꯩꯅ ꯑꯃꯨꯛꯀ ꯐꯖꯅ ꯇꯥꯞꯅ ꯇꯧꯕꯅ ꯐꯒꯗꯕꯅꯦ ꯑꯁꯤꯒꯤ ꯅꯦꯠꯋꯥꯛꯀꯨꯝꯕꯁꯤꯗꯤ ꯑꯁꯤꯗꯤ ꯑꯣꯏꯔꯔꯣꯏ ꯑꯩ ꯈꯪꯉꯦ ꯍꯧꯖꯤꯛꯀꯤ ꯑꯣꯏꯁꯤꯗꯤ ꯂꯥꯏꯁꯨ ꯂꯥꯛꯑꯦ ꯅꯦꯋꯥꯁꯨ ꯅꯨꯡꯉꯥꯏꯒꯗꯕ ꯃꯇꯝꯅꯤ ꯌꯥꯝꯅ ꯈꯪꯗ꯭ꯔꯦ ꯈꯪꯗ꯭ꯔꯦ ꯇꯧꯔꯤꯁꯤꯕꯣ ꯑꯗꯨ ꯑꯗꯨ ꯎꯄꯥꯏꯜ ꯂꯩꯗꯤ ꯑꯗꯨꯝ ꯇꯧꯕꯁꯨ ꯇꯥꯔꯦ ꯑꯅꯤꯁꯤ
ꯍꯥꯏꯗꯅ
ꯎꯄꯥꯏꯈꯣꯏꯁꯨ ꯑꯗꯨꯝ ꯈꯪꯕ ꯇꯥꯔꯦꯀꯣ ꯋꯥꯔꯧꯕꯤꯕ ꯌꯥꯗꯦ ꯑꯩꯁꯨ ꯉꯁꯥꯏꯗꯤ ꯉꯁꯥꯏꯗꯤ ꯌꯥꯝ ꯅꯨꯡꯉꯥꯏꯔꯝꯕꯅꯤ ꯍꯧꯖꯤꯛ ꯅꯨꯡꯉꯥꯏꯇꯕꯒꯤ ꯋꯥꯅꯤꯀꯣ